ꯍꯂꯣ ꯑ ꯇꯥꯕꯔꯣ ꯍꯣꯏ ꯍꯣꯏ ꯀꯇꯅꯤ ꯅꯪ ꯕꯤꯖꯤ ꯑꯣꯏꯕꯒꯤꯔꯅ ꯈꯟꯕꯅꯦ ꯄꯥꯏꯈꯠꯄ ꯊꯦꯡꯕꯒꯤ
ꯎꯝ ꯁꯤꯗ ꯏꯃꯅꯕ ꯑꯃꯃꯀꯣ
ꯑꯥ
ꯋꯥꯔꯤ ꯁꯥꯔ ꯂꯩꯕ ꯑꯗꯨꯒꯤ
ꯑꯣ ꯑꯣ ꯍꯧꯖꯤꯛꯇꯤ ꯐ꯭ꯔꯤ ꯑꯣꯏꯕ꯭ꯔꯥ
ꯑꯣꯏꯌꯦ ꯑꯣꯏꯌꯦ ꯍꯣꯏ
ꯑꯣ
ꯑꯩꯅ ꯒꯥꯔꯤꯒꯤ ꯑꯩꯅ ꯒꯥꯔꯤꯒꯤ ꯃꯄꯥꯟꯗ ꯒꯥꯔꯤꯒꯤ ꯃꯄꯥꯟꯗ ꯅꯪ ꯃꯄꯥꯟꯗ ꯋꯥꯔꯤ ꯁꯥꯟꯅꯧ ꯍꯥꯏꯕꯒꯤ ꯃꯥ ꯃꯄꯥꯟꯗ ꯂꯩ ꯍꯧꯖꯤꯛ
ꯑꯣ ꯑꯣ ꯂꯟꯁꯇꯤ ꯆꯥꯈ꯭ꯔꯕ꯭ꯔꯥ
ꯆꯔꯦ ꯆꯔꯦ ꯆꯔꯦ
ꯑ ꯌꯥꯝꯆꯥꯕ꯭ꯔ
ꯑꯗꯨꯝ ꯆꯥꯡ ꯑꯃꯗ ꯆꯥꯏꯗ ꯌꯥꯝꯅꯁꯨ ꯆꯥꯗꯦ ꯌꯥꯝ ꯀꯥ ꯍꯦꯟꯅꯁꯨ ꯆꯥꯗꯦ
ꯑꯦ ꯌꯥꯝ ꯌꯥꯝ ꯆꯥꯎꯋꯣ ꯍꯟꯗꯛꯁꯦ ꯀ꯭ꯔꯤꯍꯁꯤꯔꯥ ꯍꯛꯆꯥꯡ ꯅꯥꯕꯒꯨꯝꯕꯗꯣ ꯌꯥꯝ ꯃꯤ ꯌꯥꯝꯃꯦꯕ ꯑꯗꯨ ꯃꯇꯝꯁꯨ ꯐꯠꯇꯕ ꯀꯩꯀ ꯆꯥꯛ ꯆꯥꯕ ꯀꯔꯤꯒꯨꯝꯕ ꯃꯦꯟꯇꯦꯅꯦꯟꯁꯇ ꯐꯖꯅ ꯇꯧꯋꯣ ꯅꯥꯗꯅꯤꯡꯉꯥꯏ
ꯎꯝ
ꯍꯟꯗꯛꯁꯦ ꯀꯔꯤꯔꯥ ꯑꯩꯈꯣꯏꯒꯤ ꯆꯤꯟꯖꯥꯛꯅꯔ ꯈꯪꯗꯦ ꯍꯥꯔꯒꯤ ꯄꯣꯠ ꯌꯥꯝ ꯆꯥꯃꯟꯕꯒꯤꯔꯥ ꯈꯪꯗꯦ ꯑꯗꯨꯝ ꯄ꯭ꯔꯣꯕ꯭ꯂꯦꯝ ꯉꯥꯛꯇ ꯑꯗꯨꯝ ꯊꯦꯡꯅꯩꯌꯦꯕ ꯑꯗꯨꯀꯦ
ꯑꯣ
ꯅꯨꯡꯁꯥ ꯌꯥꯝ ꯁꯥꯗ꯭ꯔꯣ
ꯍꯧꯖꯤꯛ ꯅꯨꯡꯁꯥ ꯊꯣꯛꯇꯦ ꯑꯩꯁꯨ ꯃꯄꯥꯟꯗ ꯊꯣꯛꯇꯕꯒꯤ ꯅꯨꯡꯁꯥ ꯈꯪꯗꯦ ꯅꯨꯡꯁꯥ ꯊꯣꯛꯄ꯭ꯔꯥ ꯊꯣꯛꯇꯕ꯭ꯔꯥ
ꯇꯦꯗ ꯑꯩꯅ ꯍꯥꯏꯕꯗꯤ
ꯀ꯭ꯔꯤꯔ
ꯅ ꯅꯩ ꯇꯟꯗ꯭ꯔꯥ ꯍꯥꯏꯕꯅꯤꯗ ꯔꯨꯝꯗ ꯂꯩꯕꯁꯨ ꯁꯥꯗ꯭ꯔꯥ ꯆꯦꯡꯗ꯭ꯔꯥ ꯍꯥꯏꯞ
ꯑꯣ ꯑꯣ ꯁꯥꯗꯦ ꯁꯥꯗꯦ
ꯑꯣ
ꯑꯗꯨꯝ ꯌꯥꯏꯌꯦ ꯏꯡꯉꯤꯗ ꯍꯧꯖꯤꯛꯄꯨꯗꯤ ꯑꯣ ꯍꯣꯏ ꯁꯥꯔꯝꯒꯅꯤ ꯍꯥꯏꯕꯗꯤ ꯎꯝ ꯃꯄꯥꯟ ꯊꯣꯛꯈ꯭ꯔꯥ ꯀꯦ ꯅꯨꯡꯁꯥ ꯊꯣꯛꯇ꯭ꯔꯥꯁꯨ ꯑꯗꯨꯝ ꯋꯥꯝ ꯑꯣꯏꯕꯗꯣ ꯑꯗꯨ ꯑꯣꯏꯌꯦꯕ ꯑꯥ ꯎꯝ ꯎꯝ ꯎꯝ ꯑꯗꯨ ꯑꯗꯨ ꯇꯧꯋꯦꯕ ꯉꯔꯥꯡꯁꯨ ꯏꯃꯥꯟꯅꯕꯤ ꯒꯤ ꯊꯕꯛ
ꯅꯣꯏ ꯅꯃꯥꯟꯅꯕꯤ ꯑꯃꯁꯨ ꯑꯩꯅ ꯐꯣꯟ ꯇꯧꯋꯦ ꯑꯗꯨ ꯃꯥꯗꯤ ꯑꯗꯨꯝ ꯀ꯭ꯔꯤ ꯍꯥꯏꯁꯤꯔ ꯑꯗꯨꯝ ꯂꯥꯡ ꯎꯝ ꯃꯅꯥꯛꯇꯥ ꯀꯣ ꯕꯦꯛꯒ꯭ꯔꯥꯎꯟꯗ ꯑꯗꯨꯝ ꯈꯔ ꯀꯩꯅꯣ ꯇꯧꯕ
ꯑꯣ ꯑꯣꯛ ꯅꯪꯗꯔꯤ ꯅꯪꯗꯔꯤ ꯇꯧꯋꯦ ꯀ꯭ꯔꯤꯒꯤꯔ ꯈꯪꯗꯦ
ꯎꯝ
ꯍꯦ ꯅꯣꯡꯁꯦ ꯐꯖꯅ ꯆꯨꯕꯤꯔꯗꯤ ꯅꯨꯡꯉꯥꯏꯒꯅꯤꯗ ꯁꯥꯃꯜꯂꯦ
ꯃꯥꯅꯦ ꯃꯥꯅꯦ ꯃꯥꯅꯦ
ꯅꯨꯡꯗꯥꯡꯗ ꯈꯛ ꯆꯨꯋꯦ
ꯈꯔ ꯑꯗꯨꯁꯨ ꯌꯥꯝ ꯆꯨꯗꯦꯗ ꯌꯥꯝ ꯆꯨꯕ꯭ꯔꯅꯦ
ꯎꯝ ꯆꯨꯋꯦ ꯁꯤ ꯑꯩꯈꯣꯏꯔꯣꯝꯗꯗꯤ ꯅꯣꯏꯔꯣꯝꯗ ꯆꯨꯗꯕ꯭ꯔꯥ
ꯆꯨꯗꯤ ꯆꯨꯏ ꯑꯩꯅ ꯍꯥꯏꯕꯗꯤ ꯌꯥꯝ ꯀꯟꯅ ꯆꯨꯗꯦ ꯍꯥꯏꯕꯅꯤꯗ
ꯍꯣꯏ ꯌꯥꯝ ꯀꯟꯅꯗꯤ ꯆꯨꯗꯦ ꯑꯗꯨꯕꯨ ꯆꯨꯗꯤ ꯆꯨꯋꯦꯀꯣ ꯑꯩ ꯐꯣꯟ ꯃꯤꯌꯨꯠ ꯊꯝꯒꯦ ꯉꯥꯏꯈꯣꯀꯣ ꯑꯣ ꯊꯝꯈ꯭ꯔꯦ ꯊꯝꯈ꯭ꯔꯦ ꯊꯝꯈ꯭ꯔꯦ ꯅꯪ ꯅꯪꯒꯤ ꯊꯄꯥꯛꯇꯤ ꯄꯨꯡ ꯀꯌꯥꯗ ꯌꯨꯝ ꯍꯜꯂꯛꯇꯣꯏꯅꯣ
ꯉꯁꯤꯗꯤ ꯈꯔ ꯊꯦꯡꯒꯗꯕ ꯃꯥꯜꯂꯦ
ꯑꯣ ꯑꯣ
ꯍꯨꯖꯤꯛ ꯂꯝꯕꯤ ꯑꯁꯥꯡꯕ ꯆꯠꯈꯤꯒꯗꯕ ꯃꯥꯜꯂꯦ ꯑꯩ ꯑꯗꯨꯒꯤ ꯁꯤꯗ ꯃꯇꯝ ꯐꯪꯕ ꯆꯞ ꯆꯥꯔꯦ ꯍꯥꯏꯅꯀꯣ ꯑꯩꯅ ꯅꯪꯉꯣꯟꯗ ꯇꯧꯕ ꯀꯥꯟꯗ ꯌꯥꯗꯕꯀꯣ
ꯀꯔꯤꯒꯤꯔꯥ ꯑꯣ ꯍꯣꯏ ꯑꯗꯨꯝ ꯑꯗꯨꯝ ꯇꯧꯒꯟꯕꯅꯦ ꯑꯩꯅ ꯅꯪꯕꯨ ꯑꯃꯨꯛ ꯇꯧꯕꯒꯤꯀꯣ ꯅꯪ ꯃꯊꯪꯗ ꯑꯩꯕꯨ ꯑꯃꯨꯛ ꯇꯧꯕ ꯌꯥꯕꯅꯦ ꯑꯗꯨꯝ ꯇꯧꯒꯟꯕꯅꯦ ꯃꯤ ꯌꯥꯝ ꯄꯥꯏꯕꯒꯤꯀꯣ ꯁꯔꯚꯔꯗꯣ ꯈꯔ ꯈꯔ ꯅꯨꯡꯉꯥꯏꯇꯕ ꯃꯥꯜꯂꯦ ꯁꯤꯒꯤꯁꯨ
ꯃꯥꯅꯦ ꯃꯥꯅꯦ
ꯇꯨꯅꯦ
ꯎꯝ
ꯅꯨꯡꯇꯤꯒꯤ ꯑꯗꯨꯝ ꯇꯕꯥꯎ ꯆꯠꯄ꯭ꯔꯥ
ꯆꯠꯂꯦ ꯍꯣꯏ ꯍꯌꯦꯡꯗꯤ ꯆꯠꯂꯣ ꯍꯌꯦꯡꯗꯤ ꯉꯥ ꯐꯥꯕ ꯆꯠꯀꯅꯤ
ꯑꯍꯥ ꯅꯨꯡꯉꯥꯏꯅ ꯀꯗꯥꯏꯗ
ꯑꯥ ꯑꯦꯟ ꯑꯥꯏ ꯇꯤ ꯔꯣꯝꯗ
ꯑꯣ ꯑꯣ ꯑꯦ ꯅꯨꯡꯉꯥꯏꯌꯦ ꯅ ꯕꯤꯗꯤꯑꯣ ꯅꯝꯅꯒ ꯊꯥꯔꯛꯑꯣꯀꯣ
ꯌꯦꯡꯁꯦ ꯌꯥꯝ ꯐꯥꯗ꯭ꯔꯗꯤ ꯀꯃꯥꯏꯅ ꯊꯥꯔꯛꯀꯅꯤ
ꯑꯗꯣ ꯀꯃꯥꯏ ꯀꯔꯤꯅ ꯐꯥꯗꯣꯏꯔꯥ
ꯈꯣꯏꯅ
ꯑꯣ ꯑꯗꯨ ꯑꯣꯏꯔꯁꯨ ꯐꯥꯕ ꯂꯣ ꯂꯥꯏ ꯅꯪꯒꯤ ꯈꯣꯏꯗꯅ ꯆꯥꯔꯦ ꯍꯥꯏꯕ ꯃꯇꯝꯗ ꯑꯃꯔꯛ ꯅꯝꯔꯒ ꯀꯊꯔꯛꯑꯣ
ꯍꯥꯏꯔꯛꯀꯦ ꯊꯔ ꯅꯍꯥꯟ ꯅꯍꯥꯟꯅ ꯈꯪꯉꯝꯃꯗꯤ ꯑꯩꯈꯣꯏ ꯉꯥ ꯀꯔꯤ ꯍꯥꯏꯕ꯭ꯔꯥ ꯄꯨꯣꯔꯣꯝ ꯈꯪꯕ꯭ꯔꯥ ꯄꯨꯔꯣꯝ ꯉꯥꯃꯨ ꯃꯥꯟꯕꯗꯣ ꯌꯥꯝ ꯆꯥꯎꯕꯗꯣ ꯑꯩꯈꯣꯏ ꯑꯗꯨ ꯅꯍꯥꯟ ꯂꯥꯁ ꯃꯟ ꯑꯣꯏꯔꯝꯕꯅꯦ ꯑꯗꯨꯗ ꯄꯨꯡ ꯑꯃ ꯋꯥꯟ ꯑꯥꯋꯥꯔꯁꯨ ꯐꯥꯗꯦꯗ ꯊ꯭ꯔꯤ ꯀꯤꯂꯣ ꯐꯥꯏ ꯃꯔꯤ ꯐꯥꯏ
ꯑ ꯅꯨꯡꯉꯥꯏꯒꯅꯤꯗ
ꯈꯣꯏꯗꯣ ꯑꯩꯈꯣꯏ ꯀꯔꯤ ꯍꯥꯏꯕ꯭ꯔꯥ ꯃꯣꯏ ꯃꯄꯥꯟ ꯂꯝꯒꯤ ꯑꯗꯨꯃꯥꯏꯅ ꯀꯔꯗꯣ ꯈꯪꯕ꯭ꯔꯥ ꯂꯪꯉꯒ ꯖꯔ ꯑꯃꯨꯛ ꯆꯤꯡꯕꯖꯥꯠꯇꯣ
ꯅꯨꯡꯉꯥꯏꯒꯅꯤꯅ
ꯑꯗ ꯑꯗꯨ ꯃꯥꯏꯅ
ꯑꯗꯨꯅꯤ ꯅꯣꯏ ꯅꯨꯄꯥꯒꯤꯗꯤ ꯊꯕꯛ ꯇꯧꯕꯩ ꯌꯥꯝ ꯂꯩꯌꯦ ꯍꯣꯏ ꯅꯨꯄꯤꯗꯤ ꯌꯥꯗꯦ
ꯍꯌꯦꯡ ꯑꯩ ꯁꯨꯇꯤ ꯂꯧꯕꯅꯦ ꯉꯥ ꯐꯥꯕ ꯆꯠꯅꯤꯡꯃꯟꯕꯒꯤ
ꯑꯣ ꯑꯣ ꯑꯣ ꯌꯥꯝ ꯅꯨꯡꯉꯥꯏꯒꯅꯤ ꯉꯥ ꯐꯥꯕ ꯂꯣꯏꯔꯒꯥ ꯐꯣꯠꯇꯣ ꯀꯥꯔꯒ ꯊꯥꯔꯛꯑꯣ
ꯊꯥꯔꯛꯀꯦ ꯊꯥꯔꯛꯀꯦ ꯉꯥꯗꯣ ꯌꯥꯝꯗ꯭ꯔꯗꯤ ꯊꯥꯔꯛꯑꯣꯏꯀꯣ
ꯑꯩ ꯌꯥꯝꯗ꯭ꯔꯁꯨ ꯊꯥꯔꯛꯄ ꯌꯥꯏꯅ
ꯌꯥꯏꯌꯦ ꯌꯥꯏꯌꯦ
ꯎꯝ ꯅꯨꯡꯉꯥꯏꯌꯦ ꯅꯣꯏ ꯅꯨꯄꯥꯁꯤꯡꯗꯤ ꯇꯨꯝ ꯀꯣꯏꯕ ꯆꯠꯄꯒꯨꯝꯕ ꯇꯧꯕ ꯌꯥꯕꯅꯤꯅ
ꯃꯥꯅꯦ ꯃꯥꯅꯦ
ꯎꯝ
ꯅꯨꯡꯉꯥꯏꯕꯁꯨ ꯌꯥꯝ ꯂꯩ ꯅꯨꯡꯉꯥꯏꯇꯕꯁꯨ ꯌꯥꯝ ꯂꯩꯗ ꯅꯨꯡꯉꯥꯏꯕ ꯅꯪꯅ ꯍꯧꯖꯤꯛ ꯅꯨꯡꯉꯥꯏꯕꯈꯛ ꯍꯥꯏꯕꯒꯤꯅꯤꯗ ꯅꯨꯡꯉꯥꯏꯇꯕꯁꯨ ꯌꯥꯝ ꯂꯩꯌꯦ
ꯍꯣꯏ ꯑꯗꯨꯅ ꯎꯝ ꯃꯤ ꯍꯥꯏꯕꯁꯤꯗꯤ ꯃꯥ ꯃꯥꯒꯤ ꯑꯗꯨꯝ ꯀꯔꯤꯔ ꯄꯔꯁꯅꯦꯜꯒꯤ ꯄ꯭ꯔꯣꯕ꯭ꯂꯦꯝꯀꯣ ꯂꯩꯌꯦꯅ ꯑꯗꯨꯅꯦꯗ ꯈꯪꯗ꯭ꯔꯦ ꯍꯨꯔꯦꯟꯁꯨ ꯑꯁ ꯏꯃꯥꯁꯨ ꯏꯝꯐꯥꯜ ꯂꯥꯛꯑꯦ ꯍꯥꯏꯕꯅꯦ ꯉꯁꯤ ꯄꯨꯡ ꯀꯌꯥꯗ ꯂꯥꯛ ꯀꯩꯅꯣ ꯈꯪꯗꯦ
ꯑꯣ
ꯊꯦꯡꯅꯕ ꯆꯠꯀꯦ
ꯑꯣ ꯅꯣꯏꯔꯣꯝꯗ ꯂꯥꯛꯀꯦ ꯍꯥꯏꯕ꯭ꯔꯣ
ꯑꯩ ꯑꯩꯒꯤ ꯔꯣꯝꯗꯗꯤ ꯂꯥꯛꯂꯔꯣꯏ ꯕꯖꯥꯔꯗ ꯉꯁꯤꯗꯤ ꯂꯦꯛꯇꯤ ꯂꯦꯛꯀꯅꯤ ꯑꯗꯨꯕꯨ ꯑꯩꯗꯤ ꯑꯥ ꯃꯅꯨꯡꯗ ꯆꯪꯕꯒꯤꯀꯣ ꯃꯥꯗꯨ ꯐꯔꯛ ꯇꯥꯒꯅꯦꯕ ꯌꯨꯝ ꯍꯟꯕꯒꯨꯝꯕꯗꯣ
ꯑꯗꯨꯝ ꯆꯠꯊꯣꯛ ꯆꯠꯁꯤꯟ ꯇꯧꯕꯗ ꯑꯗꯨꯝ ꯌꯥꯕ꯭ꯔꯣ ꯀꯨꯡꯁꯥꯏ ꯅꯈꯣꯏ ꯂꯩꯕꯗꯣ ꯀꯔꯤꯁꯨ ꯇꯧꯗ꯭ꯔꯣ
ꯑ ꯌꯥꯕ ꯃꯥꯜꯂꯦ ꯃꯣꯏꯗꯤ ꯏꯁꯀꯣꯔꯠ ꯄꯤꯑ‌ꯦꯕꯀꯣ ꯑꯗꯨ ꯏꯁ꯭ꯀꯣꯔꯠ ꯄꯤꯗ꯭ꯔꯁꯨ ꯆꯠꯄ ꯌꯥꯏ ꯍꯥꯏꯅ ꯃ‌ꯣꯏ ꯑꯥꯔꯣꯝꯗꯗꯤꯀꯣ ꯍꯥꯏꯕꯗꯤ ꯃꯤ ꯈꯔꯒꯤꯁꯨ ꯆꯦꯡ ꯆꯥꯛ ꯆꯥꯅꯤꯡꯉꯥꯏ ꯂꯩꯇꯦꯅ
ꯃꯥꯅꯦ ꯃꯥꯅꯦ
ꯑꯗꯨꯒꯤ ꯃꯣꯏ ꯃꯣꯏꯅ ꯑꯥ ꯅꯣꯅꯦꯗꯒꯤ ꯆꯥꯛ ꯏꯟꯁꯥꯡ ꯄꯨꯔꯛꯑꯣ ꯍꯥꯏ ꯍꯥꯏꯌꯦ ꯏꯃꯥ ꯈꯣꯏꯗ ꯑꯗꯨꯕꯨ ꯃꯇꯝꯁꯨ ꯐꯠꯇꯕꯅꯤꯅꯀꯣ ꯀꯔꯤꯠ ꯃꯤꯒꯤ ꯇꯧꯕꯤꯔꯒ ꯑꯩꯈꯣꯏꯗ ꯀꯔꯤ ꯑꯃꯨꯛ ꯂꯥꯛꯀꯅꯤ ꯍꯥꯏꯕꯗꯣ ꯈꯪꯗꯕꯒꯤꯀꯣ
ꯃꯥꯅꯦ ꯃꯥꯅꯦ
ꯑꯗꯨꯒꯤ ꯄꯥꯛꯁꯨ ꯇꯧꯕ ꯌꯥꯗꯦ ꯅꯨꯡꯁꯤ ꯍꯥꯏꯔꯁꯨ
ꯑꯩꯈꯣꯏ ꯁꯤꯁꯦ ꯑꯩꯈꯣꯏ ꯍꯧꯖꯤꯛ ꯏꯕꯥꯅꯤ ꯋꯥꯔꯤ ꯁꯥꯕꯁꯦ ꯀꯟꯐ꯭ꯔꯦꯟꯁ ꯀꯟꯐ꯭ꯔꯦꯟꯁ ꯊꯝꯕ ꯌꯥꯔꯗꯤ ꯀꯌꯥꯗ ꯅꯨꯡꯉꯥꯏꯒꯗꯕꯅꯣꯀꯣ
ꯑꯗꯨꯅꯦ ꯀꯟꯐ꯭ꯔꯦꯟꯁ ꯍꯥꯞꯄꯒ ꯃꯤ ꯌꯥꯝ ꯀꯣꯜ ꯇꯧꯕ ꯌꯥꯔꯗꯤ ꯃꯤꯅꯤꯠ ꯌꯥꯝ ꯌꯥꯝ ꯆꯠꯀꯅꯤ
ꯃꯥꯅꯤꯅꯦ
ꯑꯗꯨꯅꯤ ꯂꯥꯎꯠ ꯏꯁꯄꯤꯀꯔꯁꯨ ꯊꯥꯕ ꯌꯥꯗꯦ
ꯃꯨꯠꯁꯨ ꯊꯝꯕ ꯌꯥꯗꯦ
ꯎꯝ ꯃꯣꯏꯅ ꯑꯗꯨꯝ ꯀꯅꯦꯛ ꯇꯧꯕꯅꯤꯅ ꯎꯄꯥꯏ ꯂꯩꯇ‌ꯦ ꯑꯟꯗꯔ ꯀꯟꯇ꯭ꯔꯣꯜ ꯑꯣꯏꯕꯅꯤꯅꯀꯣ ꯈ‌ꯣꯏ ꯀꯣꯜ ꯇꯧꯕꯗꯗꯤ ꯑꯩꯆ ꯆꯥꯒ‌ꯦꯔꯥ ꯍꯩ ꯌꯨꯝꯗ ꯂꯩꯃꯟꯕꯒꯤ ꯕꯣꯔꯤꯡ ꯆꯨꯈ꯭ꯔꯦ ꯁꯟ ꯁꯟꯗꯦ ꯉꯥꯏꯕꯁꯤꯗꯤ ꯋꯥꯔꯦ ꯁꯟꯗꯦꯗ ꯑꯃꯨꯛ ꯂꯥꯛꯑꯗꯤ ꯀ꯭ꯂꯥꯁ ꯑꯃꯨꯛ ꯆꯠꯀꯅꯤ ꯀ꯭ꯂꯥꯁ ꯑꯃꯨꯛ ꯆꯠꯂꯗꯤ ꯋꯥꯔꯦ ꯈꯪꯗ‌ꯦ ꯍꯣꯏ ꯑꯗꯨꯒꯤꯗ‌ꯣ ꯎꯝ
ꯋꯥꯏꯑꯦ
ꯑꯩ ꯕꯦꯛꯒ꯭ꯔꯥꯎꯟꯗ ꯈꯔ ꯀꯩꯅꯣ ꯇꯧꯔꯅꯦ
ꯀꯥꯏꯗꯦ ꯑꯩꯗꯁꯨ ꯑꯩꯒꯤ ꯕꯩꯒ꯭ꯔꯥꯎꯟꯁ‌ꯦ ꯏꯃꯥꯟꯕꯤ ꯄꯤꯌꯥꯅꯣ ꯁꯅꯥꯔꯒ ꯂꯩꯕꯅꯤ ꯌꯥꯝ ꯀꯥꯏꯗꯕ ꯌꯥꯝ ꯕꯦꯛꯒ꯭ꯔꯥꯎꯟ ꯃꯈꯣꯟ ꯌꯥꯝ ꯀꯟꯗ꯭ꯔꯗꯤ ꯀꯥꯏꯗꯕ ꯃꯥꯜꯂꯦꯀꯣ ꯗꯨꯝ ꯈꯜꯂꯦ ꯑꯩꯍꯥ
ꯑꯩ ꯍꯥꯟꯅ ꯑꯩ ꯍꯥꯟꯅꯀꯣ
ꯑꯥ
ꯑꯥꯔꯃꯤꯒꯤ ꯃꯣꯏꯒꯤ ꯍꯥꯟꯅ ꯁꯤ ꯊꯕꯛ ꯇꯧꯗ꯭ꯔꯤꯉꯩꯗ ꯑꯥꯔꯃꯤꯒꯤ ꯍꯥꯟꯅ ꯑꯗꯨꯝ ꯀꯔꯤ ꯍꯥꯏꯕꯁ ꯀꯔꯤ ꯍꯥꯏꯁꯤꯔꯥ ꯄꯥꯔꯠ ꯇꯥꯏꯝꯒꯤ ꯑꯣꯏꯅ ꯑꯗꯨꯝ ꯒꯥꯔꯤ ꯊꯧꯋꯦꯕꯀꯣ ꯑꯁ ꯑꯗꯨ ꯃꯇꯝꯗ ꯀꯩꯅꯣ ꯇꯧꯕꯅꯤꯅꯦ ꯀꯔꯤ ꯍꯥꯏꯁꯤꯔꯥ ꯊꯧ ꯊꯧꯔꯒ ꯒꯥꯔꯤ ꯊꯧꯔꯒ ꯎꯏꯕ ꯖꯥꯠꯇꯣ
ꯑꯣ ꯑꯣ ꯑꯣ ꯑꯣ
ꯑꯗꯣ ꯑꯗꯨ ꯅꯨꯃꯤꯠꯇꯣ ꯑꯈꯣꯏ ꯃꯣꯏ ꯑꯩꯈꯣꯏ ꯃꯦꯗꯥꯝꯗꯨꯅꯁꯨ ꯉꯁꯤꯗꯤ ꯆꯠꯂꯨꯔꯁꯦ ꯍꯥꯏꯕꯅꯦꯕ ꯑꯗꯨꯒꯤ ꯍꯣꯏ ꯐꯔꯦ ꯍꯥꯏꯅ ꯑꯩꯅ ꯑꯩꯈꯣꯏ ꯏꯆꯦ ꯈꯣꯏ ꯍꯥꯏꯕꯗꯤ ꯑꯩꯈꯣꯏ ꯏꯅꯦꯒꯤ ꯃ ꯆꯥꯗ ꯃꯈꯣꯏꯗꯣ ꯑꯥꯁꯣꯝꯗ ꯂꯩꯌꯦꯕ ꯇꯔꯨꯡ ꯂꯣꯝꯗꯀꯣ
ꯑ
ꯑꯗꯨꯒꯤ ꯃꯣꯏꯒꯤ ꯀꯩꯅꯣ ꯇꯧꯅꯤꯡꯉꯥꯏ ꯂꯩꯌꯦ ꯆꯤꯡꯗꯣ ꯑꯥ ꯁꯇ꯭ꯔ꯭ꯤꯞ ꯇꯥꯔꯛꯄꯩ ꯈꯔ ꯁꯦꯝꯅꯤꯉꯥꯏ ꯂꯩ ꯍꯥꯏꯅ ꯍꯥꯏꯕꯅꯦ ꯑꯗꯨ ꯁꯨꯕ ꯆꯠꯄ ꯑꯩꯗꯣ ꯍꯣꯏ ꯍꯥꯏꯅ ꯗꯩ ꯑꯩꯈꯣꯏ ꯃꯇꯦꯡ ꯄꯥꯡꯕ ꯆꯠꯄ ꯀꯥꯟꯗ ꯃꯇꯝꯗꯨꯅ ꯈꯨꯗꯛ ꯇ ꯂꯥꯛꯑꯣ ꯍꯥꯏꯅ ꯍꯥꯏꯕꯒꯤ ꯑꯩꯗꯣ ꯑꯩꯅ ꯑꯁ ꯑꯟꯇꯤ ꯑꯩ ꯍꯣꯔꯦꯟꯗꯤ ꯁꯣꯏꯗꯅ ꯇꯨꯝꯅꯤꯡꯒꯅꯤꯀꯣ ꯍꯥꯏꯅ ꯍꯥꯏꯕꯅꯦꯕ ꯑꯗꯨꯒ ꯃꯥꯅ ꯑꯩꯅ ꯍꯩ ꯈꯔ ꯂꯧꯔꯛꯑꯣ ꯍꯥꯏꯔꯒ ꯃꯥꯗꯤ ꯀꯔꯤ ꯍꯩ ꯄꯣꯔꯛꯄ꯭ꯔꯥ ꯍꯥꯏꯔꯒ ꯒ꯭ꯔꯦꯞꯁꯀꯨꯝꯕ ꯇꯨꯝꯅꯤꯡ ꯇꯨꯝꯅꯤꯡꯗꯅꯤꯡꯉꯥꯏ ꯑꯗꯨꯝ ꯂꯩꯗꯅ ꯑꯁꯤꯟꯕꯒꯨꯝꯕ ꯀꯣ ꯍꯩꯈꯥꯒꯨꯝꯕ ꯀꯔꯤ ꯀꯔꯤ ꯑꯣꯏꯒꯦꯔꯥ ꯃꯥꯏꯅ ꯄꯨꯔꯛꯑꯣ ꯍꯥꯏꯕꯅꯦꯕ ꯃꯥꯗꯤ ꯒ꯭ꯔꯦꯞꯁꯅꯦ
ꯑꯥ
ꯑꯗꯨꯒꯥꯜ ꯌꯦꯟ
ꯑꯝ
ꯈ꯭ꯔꯦ ꯑꯗꯣ ꯑꯩ ꯎꯏꯕꯅꯦ ꯑꯩꯗꯣ
ꯑꯣ ꯍꯦꯟꯅ ꯇꯨꯝꯅꯤꯡꯕꯒꯤ ꯍꯩ ꯂꯩꯔꯛꯄꯗꯣ
ꯎꯝ ꯑꯩ ꯀꯩꯅꯣ ꯁꯦꯀꯦꯟ ꯇ꯭ꯋꯦꯟꯇꯤ ꯁꯦꯀꯦꯟꯒꯨꯝꯕꯗꯤ ꯑꯩ ꯎꯏꯔꯝꯒꯅꯤ ꯊꯧꯕꯗꯣ ꯈꯪꯕ꯭ꯔꯥ
ꯑꯥ
ꯊꯧꯔꯒ ꯎꯏꯔꯒ ꯑꯗꯨꯝ ꯗꯣꯖꯤꯡ ꯇꯧꯔꯒꯀꯣ ꯑꯗꯨꯝ ꯊꯧꯕꯀꯥꯟꯗ ꯑꯩꯗꯣ ꯀꯩꯅꯣ ꯇꯧꯕꯅꯤꯅꯦ ꯑꯣ ꯔꯤꯂꯥꯏꯁ ꯇꯧꯕ ꯀꯥꯟꯗꯀꯣ ꯑꯩ ꯌꯥꯝ ꯄꯥꯈꯠꯄꯅꯤꯅꯦ ꯑꯩꯗꯣ
ꯑꯗꯨꯅꯦ ꯗꯦꯟꯖꯔꯅꯤ
ꯑꯗꯨꯝ ꯑꯗꯨ ꯅꯨꯃꯤꯠꯇꯣ ꯊꯦꯡꯉꯦꯕ ꯈꯪꯕ꯭ꯔꯥ ꯑꯩꯈꯣꯏ ꯑꯩ ꯌꯨꯝ ꯌꯧꯕꯗꯁꯨ ꯑꯗꯨ ꯅꯨꯃꯤꯠꯇꯣ ꯄꯨꯡ ꯋꯥꯟ ꯑꯦ ꯑꯦꯝꯒꯨꯝꯕ ꯇꯥꯔꯝꯃꯅꯤ ꯑꯥꯎ ꯏꯈ꯭ꯔꯨꯜ ꯂꯣꯝ ꯆꯠꯄꯒꯤꯀꯣ
ꯑꯁ ꯂꯣꯏꯔꯦꯍꯦ
ꯅꯨꯡꯊꯤꯟ ꯄꯨꯡ ꯑꯍꯨꯝꯗꯒꯤ ꯆꯠꯄ ꯑꯗꯨꯒꯤ
ꯑꯣ ꯂꯩꯥ ꯄꯨꯛ ꯅꯪꯈ꯭ꯔꯦ ꯉꯥꯏꯈꯣ ꯅꯪ ꯅꯪ ꯕꯤ ꯅꯪ ꯐ꯭ꯔꯤ ꯑꯣꯏꯔꯗꯤ ꯊꯝꯔꯒ ꯑꯃꯨꯛ ꯀꯣꯜ ꯇꯧꯔꯛꯑꯣ ꯅꯪꯅ ꯕꯤꯖꯤ ꯑꯣꯏꯗ꯭ꯔꯗꯤꯀꯣ
ꯍꯣꯏ ꯍꯣꯏ ꯍꯣꯏ ꯎꯝ
ꯑ ꯑ ꯋꯥꯕꯅꯥ ꯑꯥ